ꯎꯝ
ꯍꯜꯂꯣ ꯑꯁ ꯇꯥꯗꯕ꯭ꯔꯣ ꯍꯣꯏ ꯇꯥꯏ ꯍꯧꯖꯤꯛꯇꯤ ꯔ ꯃꯤꯍꯟꯁꯦ ꯌꯥ ꯔꯣꯏꯅꯃ ꯑꯥꯗ ꯌꯧꯔꯤꯅꯦ
ꯑ ꯑꯗꯨ ꯑꯗꯨꯅꯦ ꯃꯥꯒꯤ ꯚꯥꯏꯔꯥꯁꯅꯂꯛꯄ ꯃꯥꯜꯂꯦ ꯑꯩꯈꯣꯏꯒꯤ ꯐꯣꯟꯗꯨꯁꯨ
ꯑꯣꯏꯔꯝꯒꯅꯤ ꯅꯄꯥꯛꯄꯤ ꯂꯧꯔꯨꯈꯤꯒ
ꯑꯥ ꯅꯄꯥꯛꯄꯤ ꯂꯧꯔꯒ ꯕꯣꯔꯥ ꯁꯦꯝꯔꯒ ꯁꯤꯡꯖꯨ ꯆꯥꯔꯅꯦ
ꯑꯗꯨ ꯇꯧꯒꯦꯔꯥ ꯅꯠꯇ꯭ꯔꯗꯤ ꯑꯩꯅ ꯈꯟꯕꯗꯣ ꯀꯩꯅꯣ ꯑꯃ ꯂꯩꯕ ꯄꯥꯛꯅꯥꯅ ꯆꯦꯟꯁꯤꯔꯥꯅ ꯈꯪꯕ
ꯑꯣ ꯑꯗꯨꯁꯨ ꯌꯥꯏ
ꯄꯅꯝꯁꯅꯤꯡ ꯀꯥꯏꯁꯨ ꯂꯩꯇꯦꯅꯦ ꯍꯦ ꯑꯩ ꯕꯦꯁꯣꯟ ꯂꯩꯇꯦ ꯂꯧꯁꯤꯔ ꯂꯧꯔꯣꯏꯁꯤꯔ ꯅꯣꯡ ꯁꯨꯕꯒ ꯑꯁ ꯇꯂꯦꯗ
ꯑꯥ ꯃꯥꯕꯨ ꯂꯑꯣ ꯍꯥꯏꯌꯣꯅꯦ ꯑꯗꯨꯗꯤ ꯂꯧꯔꯒ ꯄꯩꯁꯥ ꯄꯤꯔꯣꯒꯜ ꯑꯣꯏꯔꯦ
ꯎꯝ ꯑꯣ ꯑꯣ ꯑꯣ ꯑꯗꯨ ꯃꯥ ꯆꯠꯈ꯭ꯔꯦ
ꯑꯣ
ꯌꯨꯝ ꯌꯧꯒꯗꯕ ꯃꯥꯜꯂꯦ ꯃꯥꯁꯦ ꯌꯧꯗꯧ ꯃꯥꯜꯂꯦ ꯑꯩꯅ ꯈꯟꯕꯗꯣ ꯅꯨꯄꯥꯄꯤ ꯂꯣꯏ ꯂꯧꯔꯒ ꯎꯝ ꯌꯒꯗ ꯑꯣꯏ꯭ꯔꯦ ꯍꯥꯏꯄꯔ ꯃꯥꯅ ꯦꯛ ꯂꯥꯛꯈ꯭ꯔꯒꯦ ꯍꯥꯏꯕ
ꯑꯣ
ꯂꯥꯛꯑꯣ ꯍꯩꯈ꯭ꯔꯕꯅꯦ
ꯃꯥꯒꯤ ꯐꯣꯟꯁꯤꯒ
ꯎꯝ ꯍꯦꯟꯅ ꯄꯥꯛꯄꯤꯁꯤꯡꯗꯣ ꯑꯩꯅ ꯎꯝ ꯂꯥꯁ ꯇꯥꯏꯝ ꯂꯧꯕꯒꯤ ꯍꯧꯖꯤꯛꯇꯤ ꯐꯖꯅ ꯑꯃꯨꯛꯀ ꯍꯥꯎꯕ
ꯎꯝ
ꯅꯨꯡꯉꯥꯏꯗꯤ ꯅꯨꯡꯉꯥꯏꯌꯦꯦ ꯐ꯭ꯂꯥꯋꯔ ꯄꯣꯠꯇꯣ ꯍꯥꯞꯄꯗꯣ ꯑꯗꯨ ꯃꯅꯥ ꯌꯥꯝ ꯆꯥꯎ ꯆꯥꯎꯕ
ꯑꯣ ꯐ꯭ꯂꯋꯥꯔ ꯍꯣꯗ ꯊꯥꯕꯁꯨ ꯌꯥꯝ ꯐꯥꯕ ꯃꯥꯜꯂꯦ ꯑꯗꯨ ꯃꯅꯥꯗꯣ
ꯑ
ꯑꯣ ꯍꯣꯏ ꯍꯣꯏ ꯑꯗꯨ ꯅꯄꯥꯛꯄꯤ ꯅꯠꯇꯕ ꯑꯩꯈꯣꯏꯒꯤ ꯀꯦ ꯑꯃ ꯂꯩꯕꯗꯣ ꯑꯆꯧꯕ ꯑꯃ ꯂꯩꯕꯗꯣ
ꯎꯝ
ꯑꯗꯨ ꯃꯅꯥꯁꯨ ꯀꯣ ꯒꯝꯂꯥꯗ ꯊꯥꯔꯒ ꯐꯖꯅ ꯊꯣꯛꯏꯅꯦ
ꯑꯣꯈꯣꯏ ꯅꯅꯥ ꯄꯄꯤꯄꯤ ꯍꯥꯏꯗꯤ ꯑꯩꯈꯣꯏꯒꯤ ꯃꯅꯥ ꯆꯥꯎꯕ ꯍꯥꯏꯗꯤ ꯃꯥꯒꯤ ꯔꯨꯠ ꯁꯥꯕꯗꯣ
ꯍꯣꯏ ꯍꯣꯏ ꯑꯗꯨ
ꯇꯨꯅꯦ ꯑꯩꯅ ꯆꯞꯗꯣ ꯍꯧꯖꯤꯦ
ꯑꯣ ꯑꯗꯨ ꯅꯄꯥꯛꯥꯛꯄꯤ ꯀꯧꯕ꯭ꯔꯥ ꯑꯗꯨꯁꯨ ꯅꯪ ꯂꯝꯄꯥꯛꯄꯤꯅꯦ ꯑꯗꯨ ꯂꯝꯄꯥꯛꯄꯤ ꯑꯆꯕꯖꯥꯠꯔꯦ
ꯎꯝ ꯑꯗꯨꯅꯦ ꯑꯩꯅ ꯑꯗꯨꯝ ꯍꯥꯏꯕꯗꯣ ꯑꯇꯩꯗꯤ ꯂꯩꯇꯦ ꯑꯩꯈꯣꯏ ꯏꯝꯐꯥꯜꯗ ꯌꯥꯝ ꯌꯣꯟꯕ ꯑꯗꯣ ꯑꯗꯨꯗꯤ ꯂꯩꯇꯦ
ꯑꯣ ꯑꯣ ꯑꯗꯨꯅ ꯍꯦꯟꯅ ꯍꯥꯎꯋꯦꯗꯅ
ꯎꯝ ꯍꯣꯏ ꯍꯣꯏ
ꯌꯥꯝ ꯆꯥꯅꯤꯡꯉꯦ ꯑꯩꯁꯨ ꯑꯗꯨꯒꯨꯝꯕ
ꯎꯝ
ꯑꯩꯈꯣꯏ ꯁꯤꯗꯁꯨ ꯈꯔ ꯈꯔꯗꯤ ꯊꯥꯕꯤꯔꯒ ꯂꯩꯌꯦ
ꯑꯣ
ꯆꯅꯤ ꯑꯃꯒꯨꯝꯕꯗꯤ ꯆꯥꯕ ꯌꯥꯔꯅꯤ
ꯎꯝ ꯑꯁ ꯆꯠꯅꯤ ꯑꯃ ꯈꯛꯇ ꯑꯩ ꯐ꯭ꯂꯥꯋꯔ ꯄꯣꯠꯇ ꯂꯣꯏ ꯍꯥꯞ꯭ꯔꯒ ꯑꯣ ꯑꯩꯗꯤ ꯕꯣꯀꯦꯠ ꯕꯛꯀꯦꯠ ꯑꯆꯧꯕ ꯑꯃ ꯂꯩꯗꯅ ꯕꯛꯀꯦꯠꯇꯣ ꯕꯛꯀꯦꯠ ꯐꯨꯜ ꯐꯨꯜꯗ ꯑꯗꯨꯝ ꯂꯧꯈꯠꯄꯅꯦ ꯑꯩꯅ ꯍꯦꯛ ꯂꯧꯔꯗꯤ
ꯑꯆꯥ
ꯌꯦꯡꯕꯗ ꯅꯨꯡꯉꯥꯏꯕ ꯍꯧꯖꯤꯛꯀꯥꯟꯁꯦ ꯃꯥꯏꯅ ꯊꯣꯛꯄ ꯃꯑꯣꯡꯗꯣ
ꯍꯣꯏ ꯌꯦꯡꯕꯗ ꯌꯥꯝ ꯅꯨꯡꯉꯥꯏꯕꯅꯦ ꯑꯗꯨ
ꯑꯗꯨꯒ ꯉꯥ ꯌꯣꯟꯕꯗ ꯑꯃ ꯊꯥꯔꯃꯣꯀꯣꯜ ꯂꯩꯗꯅ ꯑ ꯉꯥ ꯌꯣꯟꯕꯥ ꯀꯥꯟꯗ ꯃꯣꯏꯅ ꯌꯨꯁ ꯇꯧꯕꯗꯣ ꯑꯗꯨꯗꯀꯣ ꯀꯩꯅꯣꯁꯤꯡ ꯍꯥꯞꯨꯔꯒ ꯁꯣꯏꯜꯁꯤꯡ ꯍꯥꯞꯄꯨꯔꯒ ꯑꯗꯨ ꯊꯥꯕ ꯑꯣ ꯑꯥ ꯑꯗꯨꯁꯨ ꯌꯥꯝ ꯐꯕꯅꯦ
ꯑꯣ
ꯑꯗꯨꯗꯁꯨ ꯀꯣ
ꯎꯝ
ꯏꯁꯥꯅ ꯁꯦꯝꯂꯒ ꯑꯗꯨꯝ ꯇꯧꯕ ꯌꯥꯎꯅꯤ
ꯑꯣ ꯌꯥꯝ ꯐꯩ ꯐꯖꯅ ꯑꯗꯨꯗꯤ ꯂꯤꯡꯕ ꯌꯥꯏꯅꯦ ꯑꯩꯈꯣꯏ ꯐꯖꯅ ꯂꯤꯡꯕ ꯌꯥꯏꯕ
ꯎꯝ
ꯑꯗꯨ ꯑꯩ ꯂꯩꯕ ꯃꯐꯝꯗ ꯑꯥ ꯁꯥꯎ ꯁꯥꯎꯠ ꯏꯟꯗꯤꯌꯥꯗꯀꯣ ꯑꯩꯅ ꯑꯁꯤꯒꯨꯝꯕ ꯂꯣꯏ ꯊꯥꯕꯤꯕꯅꯦꯕ ꯑꯗꯨ ꯊꯣꯛ ꯛꯇꯤ ꯊꯣꯛꯑꯦ ꯑꯗꯨꯒ ꯆꯥꯎꯧꯗ꯭ꯔꯤꯉꯩꯗ ꯃꯥꯒꯤ ꯔꯨꯠꯁ ꯇꯣ ꯑꯗꯨꯝ ꯀꯔꯤꯅꯣ ꯇꯧꯈ꯭ꯔꯕ ꯁꯤꯈ꯭ꯔꯕ ꯎꯝ
ꯎꯝ
ꯑ ꯊꯣꯛꯇꯦ ꯑꯗꯨꯗꯗꯤ ꯍꯣꯏ ꯃꯐꯝ ꯅꯠꯇꯕ ꯑꯣꯏꯔꯝꯒꯅꯤ ꯀꯔꯤꯃꯠꯇ ꯊꯣꯛꯇꯦ ꯎꯝ ꯎꯝꯍꯣꯏ ꯑꯗꯨ ꯑꯩꯈꯣꯏꯒꯤ ꯁꯤꯡꯁꯦ ꯑꯗꯨꯗ ꯊꯣꯛꯇꯦꯅꯦ ꯁꯥ ꯃꯔꯣꯏꯗꯤ ꯊꯣꯛꯑꯦ ꯐꯖꯅ ꯊꯣꯛꯄꯅꯦ ꯑꯗꯨꯒ ꯎꯝ ꯐꯤꯁ ꯃꯤꯟꯁꯨ ꯐꯖꯅ ꯊꯣꯛꯑꯦ
ꯑꯣ
ꯎꯝ
ꯑꯗꯨꯗꯤ ꯌꯥꯝ ꯐꯔꯦ
ꯎꯝ
ꯌꯦꯟꯗꯦꯝ ꯃꯥꯟꯕꯥ ꯌꯦꯟꯗꯦꯝ ꯑꯃ ꯂꯩꯗꯅ ꯑꯩꯈꯣꯏꯒꯤ ꯑꯗꯨꯁꯨ ꯑꯩꯒꯤ ꯏꯅꯥꯎꯅꯨꯄꯤꯅ ꯃꯒꯤ ꯌꯨꯝꯗ ꯊꯥꯔꯒ ꯐꯗꯤ ꯐꯩ ꯍꯌꯦꯦ ꯃꯥ ꯑꯗꯨ ꯌꯥꯝ ꯆꯥꯅꯤꯡꯕꯀꯣ
ꯎꯝ
ꯑꯗꯨ ꯐꯖꯅ ꯊꯣꯛꯑꯦꯕꯣ
ꯑꯣ
ꯑꯗꯨꯒ ꯄꯥꯟꯒꯤ ꯃꯅꯥꯁꯤꯡꯁꯨ ꯆꯥꯅꯤꯡꯉꯥꯏ ꯑꯗꯨꯝ
ꯑꯣ ꯑꯗꯨ ꯊꯣꯛꯑꯦ ꯍꯥꯏꯕ꯭ꯔꯥ
ꯎꯝ ꯍꯣꯏꯦ
ꯑ ꯄꯒꯤ ꯃꯅꯥꯁꯤꯡꯁꯤ ꯑꯥꯗ ꯀꯔꯤꯅꯣ ꯁꯥꯕ ꯃꯐꯝꯗꯨꯁꯨ ꯌꯥꯝ ꯊꯣꯛꯄ ꯃꯥꯜꯂꯦꯀꯣ
ꯎꯝ ꯑꯗꯨ ꯆꯥꯅꯤꯡꯉꯥꯏꯗꯤ ꯑꯗꯨꯝ ꯊꯣꯛꯑꯦ
ꯑꯣ ꯑꯗꯨ ꯃꯅꯥꯗꯣ ꯅꯄꯥꯛꯄꯤ ꯑꯃꯨꯛ ꯍꯥꯏꯒꯦ ꯑꯩꯈꯣꯏꯒꯤ ꯄꯥꯛꯄꯤ ꯔꯨꯠ ꯆꯥꯕꯗꯣ ꯑꯆꯧꯕꯗꯣ ꯑꯗꯨꯅ ꯄꯤꯤ ꯗꯦꯂꯤꯗꯗꯤ ꯐꯖꯅ ꯊꯣꯛꯄꯅꯦ ꯆꯦꯟꯅꯥꯏꯗ ꯊꯣꯛꯇꯕ ꯀꯔꯤꯒꯤꯔꯥ ꯈꯪꯗꯦ ꯑꯩ ꯑꯩꯈꯣꯏꯒꯤꯗ ꯌꯥꯝ ꯐꯠꯇꯕ ꯃꯥꯜꯂꯦꯗ ꯍꯥꯏꯕꯗꯤ ꯗꯥꯏꯔꯦꯛ ꯁꯟꯂꯥꯏꯠꯇ ꯃꯣꯏꯁꯨ ꯌꯥꯝ ꯊꯣꯛꯏꯅ ꯑꯩꯈꯣꯏ ꯂꯩꯕꯗꯤ ꯗꯥꯏꯔꯦꯛ ꯁꯟ ꯂꯥꯏꯔꯤꯛ ꯂꯩꯇꯕꯒꯤ ꯑꯣꯏꯔꯝꯃꯣꯏꯅꯤ
ꯑꯝ ꯑꯣꯏꯔꯅꯤ ꯑꯗꯨ ꯂꯩꯕ ꯂꯩꯕ ꯃꯑꯣꯡꯗꯤ ꯀꯔꯝꯕꯅ ꯐꯕ꯭ꯔꯥ ꯅꯪꯒꯤꯗꯃ
ꯂꯩꯕ ꯑꯁ ꯈꯪꯗ꯭ꯔꯦꯅꯦ ꯍꯥꯏꯕ ꯉꯝꯗ꯭ꯔꯦ ꯗꯦꯜꯂꯤꯗ ꯎꯝ ꯁꯥꯕꯗꯤ ꯁꯥꯏ ꯑꯗꯨ ꯑꯣꯏꯔꯁꯨ ꯗꯦꯂꯤꯗꯗꯤꯀꯣ ꯑꯦ ꯁꯤ ꯊꯥꯗꯣꯏꯗꯤ ꯂꯩꯕ ꯉꯝꯗꯦ ꯑꯗꯨ ꯑꯩꯈꯣꯏ ꯍꯧꯖꯤꯛ ꯂꯩꯐꯝꯗꯗꯤ ꯑꯦꯁꯤ ꯑꯩꯈꯣꯏ ꯄꯥꯏ ꯑꯩꯒꯤ ꯅꯨꯄꯥꯗꯣ ꯑꯦꯁꯤ ꯄꯥꯏꯅꯤꯡꯗꯕꯀꯣ ꯃꯥꯁꯦ ꯌꯥꯝ ꯏꯪꯕ ꯃꯤꯅꯦ ꯑꯗꯨꯒ ꯍꯣꯏ ꯑꯦ ꯁꯤꯁꯨ ꯄꯥꯏꯗꯦ ꯐꯦꯟ ꯉꯥꯛꯇ ꯊꯥꯔꯒ ꯑꯗꯨꯝ ꯅꯨꯡꯉꯥꯏꯅ ꯂꯩꯕ ꯌꯥꯏ
ꯑꯣ ꯑꯣ
ꯑꯗꯨꯗꯀꯣ ꯎꯝ ꯃꯤ ꯑꯇꯣꯞꯄꯒꯤ ꯃꯐꯝꯗꯗꯤ ꯑꯁ ꯑꯗꯨꯗꯁꯨ ꯑꯦꯁꯤ ꯊꯥꯗ꯭ꯔꯗꯤ ꯌꯥꯗꯦ ꯁꯤꯇꯤꯒꯤ ꯁꯤꯇꯤꯗꯗꯤ ꯑꯩ ꯑꯗꯨ ꯑꯩꯈꯣꯏꯅ ꯂꯩꯕꯁꯦ ꯁꯤꯇꯤꯗꯒꯤ ꯊꯣꯔꯥ ꯑꯥꯎꯠꯁꯀꯔꯠꯅꯦꯕ
ꯎꯝ ꯎꯝ
ꯈꯔ ꯑꯥꯎꯁꯀꯥꯔꯠꯅꯦ ꯑꯗꯨꯒꯤ ꯑ ꯌꯥꯝꯅꯁꯨ ꯏꯪꯕ ꯑꯩꯈꯣꯏ ꯀꯦꯝꯄꯥꯁꯁꯨ ꯌꯥꯝ ꯏꯪꯕ ꯀꯦꯝꯄꯥꯁ ꯑꯣꯏꯕꯀꯣ ꯑꯗꯨꯒꯤꯅꯤ
ꯑꯣ ꯑꯣ
ꯑ ꯆꯦꯟꯅꯥꯏ ꯁꯤꯇꯤꯗ ꯌꯥꯝꯅ ꯀꯔꯤꯅꯣ ꯁꯥꯔꯁꯨ ꯑꯩꯈꯣꯏꯗ ꯁꯥꯗꯦ ꯐꯦꯟꯁꯨ ꯍꯣꯏ ꯐꯨꯜꯗꯁꯨ ꯍꯥꯞꯇꯦꯗ ꯃꯤꯦꯗꯤꯌꯝꯒꯨꯝꯕꯗ ꯍꯥꯞꯔꯒ ꯑꯗꯨꯝ ꯐꯖꯅ ꯂꯩꯕ ꯌꯥꯏ
ꯑꯣ ꯑꯗꯨꯗꯤ ꯅꯨꯡꯉꯥꯏꯒꯅꯤ ꯂꯩꯕꯗꯣ ꯑꯩꯈꯣꯏꯅ ꯂꯧꯅꯤꯡ ꯂꯣꯏꯅꯃꯛ ꯐꯪꯕꯒ ꯑꯗꯨ ꯇꯧꯔꯗꯤ ꯌꯥꯝ ꯅꯨꯡꯉꯥꯏꯒꯅꯤ
ꯍꯣꯏ ꯍꯣꯏ ꯑꯗꯨꯝ ꯅꯨꯡꯉꯥꯏꯌꯦꯗ ꯂꯩꯐꯝꯗꯤ ꯗꯦꯍꯤꯗꯗꯤ ꯑꯁ ꯑꯩ ꯂꯩꯅꯤꯡꯗ꯭ꯔꯦ ꯍꯧꯖꯤꯛꯇꯤ ꯀꯔꯤꯒꯤꯔꯥ ꯎꯝ ꯌꯥꯝ ꯀꯟꯅꯁꯨ ꯅꯥꯕꯤꯕꯒꯤꯔ ꯈꯪꯗꯦ ꯑꯩ ꯑꯩꯒꯤ ꯃꯥꯏꯟꯁꯦꯠꯇꯣ ꯍꯧꯖꯤꯛꯇꯤ ꯆꯦꯟꯖ ꯇꯧꯈ꯭ꯔꯦ ꯂꯩꯅꯤꯡꯗ꯭ꯔꯦ ꯑꯩꯅ ꯎꯝ ꯑꯗꯨꯝ ꯈꯜꯂꯦ ꯗꯦꯜꯂꯤꯗ ꯑꯃꯨꯛꯀ ꯂꯩꯔꯗꯤ ꯑꯩ ꯅꯥꯒꯦꯔꯅꯀꯣ
ꯎꯝ ꯑꯗꯨꯁꯨ ꯑꯗꯨꯁꯨ ꯂꯩꯕꯅꯦ ꯃꯤꯉꯣꯟꯗꯀꯣ
ꯎꯝ ꯑꯗꯨ ꯍꯣꯁꯄꯤꯇꯥꯜꯒꯨꯝꯕ ꯌꯦꯡꯔꯒ ꯃꯤꯈꯣꯏꯕꯨ ꯌꯦꯡꯔꯒ ꯑꯁ ꯂꯩꯅꯤꯡꯗ꯭ꯔꯦ ꯍꯥꯏꯅ꯫ ꯈꯟꯈ꯭ꯔꯦ ꯍꯧꯖꯤꯛꯇꯤ ꯅꯍꯥꯟꯗꯤ ꯑꯩꯅ꯫ ꯆꯠꯅꯤꯡꯗꯕꯅꯦ ꯑꯩꯅ ꯑꯩꯒꯤ ꯅꯨꯄꯥ ꯑꯣꯏꯒꯗꯕ ꯅꯨꯄꯥꯕꯨ ꯑꯩꯅ ꯀꯣ꯫ ꯑꯩꯈꯣꯏ꯫ ꯑꯦꯡꯒꯦꯖꯃꯦꯟ ꯂꯣꯏꯔꯒ ꯂꯩꯕ ꯃꯇꯝꯗ ꯑꯩꯁꯦ ꯑꯁ꫰꫰ ꯗꯦꯂꯤꯗ ꯂꯩꯁꯦ ꯅꯪꯒꯤ ꯊꯕꯛ ꯅꯪꯒꯤꯗꯤ ꯊꯕꯛ ꯑꯁꯤ꯫ ꯑꯇꯩ ꯌꯥꯝ ꯂꯩꯒꯅꯤ ꯍꯥꯏꯅ ꯑꯩꯅ ꯃꯥꯕꯨ ꯀꯥꯎꯒꯅꯦꯕ ꯑꯗꯨ ꯃꯥꯁꯦ꯫ ꯗꯦꯜꯂꯤꯗ ꯂꯩꯔꯗꯤ ꯑꯩꯗꯤ ꯏꯁꯥ ꯉꯝꯗꯦ ꯗꯦꯜꯂꯤꯒꯤ ꯋꯦꯗꯔꯁꯦ꯫ ꯃꯥꯒꯤ ꯆꯥꯟꯅꯗꯦꯅ ꯑꯗꯨꯝ ꯍꯥꯏꯕꯀꯣ꯫ ꯑꯗꯣ ꯍꯧꯖꯤ ꯍꯧꯖꯤꯇꯤ ꯎꯝ꯫ ꯆꯍꯤ ꯑꯍꯨꯝꯒꯨꯝꯕ ꯑꯃ ꯂꯩꯕ ꯃꯥꯜꯂꯦ ꯂꯨꯍꯣꯡꯗ꯭ꯔꯤꯉꯩꯗ ꯃꯥꯒꯤ ꯄꯤ ꯍꯩꯁ ꯑꯗꯨꯗ ꯇꯧꯕꯒꯤꯀꯣ꯫
ꯎꯝ꯫
ꯑꯗꯨ ꯃꯥꯁꯨ ꯑꯌꯥꯝꯕꯅꯗꯤ ꯁꯤꯂꯣꯡꯗ ꯂꯩꯌꯦ꯫ ꯕꯦꯡꯒꯂꯣꯔꯗ ꯂꯩꯌꯦ ꯑꯗꯨꯝ꯫
ꯑꯗꯨꯗꯤ ꯃꯥꯗꯤ ꯏꯪꯕ ꯃꯐꯝ ꯉꯥꯛꯇꯅꯤꯅꯦ꯫
ꯑꯍꯣꯏꯣ ꯑꯗꯨ ꯕꯦꯡꯒꯂꯣꯔ ꯗ ꯂꯩꯕ ꯀꯥꯟꯗ ꯕꯦꯡꯒ꯭ꯂꯣꯔꯁꯨ ꯌꯥꯝ ꯐꯠꯇꯦ ꯍꯥꯏꯌꯦ ꯃꯥꯒꯤꯗꯃꯛ꯫
ꯑꯣ꯫
ꯑꯗꯨ ꯆꯦꯟꯅꯥꯏꯗ ꯍꯦꯛ ꯂꯥꯔꯒ ꯃꯥꯒꯤ ꯃꯁꯥꯁꯨ꯫ ꯍꯦꯜꯗꯤ ꯇꯧꯕꯀꯣ ꯑꯗꯨ꯫ ꯃꯥꯒꯤꯗꯤ ꯌꯥꯝ ꯆꯥꯟꯅꯩꯑꯦ ꯅꯪꯒꯤꯁꯨ ꯆꯥꯟꯅꯒꯅꯤꯅ ꯃꯥꯅ ꯑꯗꯨꯝ ꯍꯥꯏꯌꯦ꯫
ꯑꯁ ꯑꯗꯨꯕꯨꯗꯤ ꯂꯨꯍꯣꯡꯈ꯭ꯔꯕꯒꯤ ꯍꯔꯥꯎꯕꯁꯨ ꯂꯩꯕꯅꯤꯅꯦ ꯀꯩꯅꯣ꯫
ꯑ ꯑꯗꯨꯁꯨ ꯑꯣꯏꯔꯝꯒꯅꯤ ꯑꯗꯨ ꯃꯥꯒꯤ ꯊꯕꯛꯇꯣ ꯅꯍꯥꯟ ꯗꯦꯜꯂꯤꯗꯁꯨ ꯃꯥꯕꯨ ꯊꯕꯛ ꯀꯧꯕꯅꯦꯕ ꯑꯗꯨ ꯃꯥꯅ ꯆꯠꯅꯤꯡꯗꯦ꯫ ꯑꯩꯅ ꯆꯠꯁꯦ ꯆꯠꯁꯦ ꯍꯥꯏꯔꯁꯨ ꯃꯥꯅ ꯆꯠꯅꯤꯡꯗꯕꯀꯣ ꯑꯩꯈꯣꯏ ꯑꯅꯤ꯫ ꯀꯔꯤꯅꯣ ꯇꯧꯒꯅꯤ ꯕ꯭ꯔꯤꯗꯤꯡ꯫ ꯕ꯭ꯔꯤꯗꯤꯡ ꯄ꯭ꯔꯣꯕ꯭ꯂꯦꯝ ꯒꯨꯝꯕ ꯂꯩꯒꯅꯤ ꯑꯉꯥꯡꯒꯨꯝꯕ ꯄꯣꯛꯄ ꯀꯥꯟꯗ꯫ ꯀꯔꯤꯅꯣ ꯇꯧꯕꯅꯤ ꯑꯁꯤꯗ ꯂꯩꯁꯦ ꯍꯥꯏꯅ ꯃꯥꯅ ꯍꯥꯏꯕ ꯑꯗꯨ ꯑꯩꯁꯨ꯫
ꯑꯣ꯫
ꯍꯣꯏ ꯑꯗꯨꯗꯤ ꯌꯦꯡꯁꯦ ꯍꯥꯏꯅꯀꯣ ꯑꯗꯨꯝ ꯂꯩꯈ꯭ꯔꯕꯅꯦ꯫ ꯑ꫰꫰ ꯀꯩꯅꯣ ꯗꯦꯜꯂꯤꯒ ꯀꯝꯄꯦꯌꯔ ꯇꯧꯔꯗꯤ ꯌꯥꯝ ꯐꯥꯌꯦ꯫
ꯑꯣ꯫
ꯑꯗꯨ ꯑꯦꯌꯥꯔ ꯀ꯭ꯋꯥꯂꯤꯇꯤꯗꯣ ꯐꯥ ꯌꯥꯝ ꯐꯕꯅꯦ ꯑꯗꯨ ꯁꯤꯇꯤꯗꯒꯤ ꯍꯦꯟꯅ ꯑꯩꯈꯣꯏ ꯂꯩꯕ ꯃꯐꯝꯅ ꯐꯕꯀꯣ꯫
ꯎꯝ꯫
ꯁꯨꯏꯃꯤꯡ ꯄꯨꯜꯒꯨꯝꯕꯗꯨꯁꯨ ꯑꯗꯨꯝ ꯂꯩꯌꯦ ꯑꯗꯨꯒ꯫
ꯎꯝ꯫
ꯃꯐꯝꯁꯦ ꯑꯗꯨꯝ ꯀꯤꯂꯤꯟ ꯑꯣꯏꯅ ꯂꯩꯕꯀꯣ꯫ ꯑꯩꯈꯣꯏ ꯂꯩꯐꯝꯁꯦ ꯑꯗꯨ ꯗꯁꯕꯤꯟ ꯈꯣꯏꯁꯨ꯫ ꯍꯣꯏ ꯗꯁꯕꯤꯟꯁꯨ ꯑꯦꯕ꯭ꯔꯤ ꯃꯣꯔꯅꯤꯡ ꯀꯂꯦꯛ ꯇꯧꯕ ꯃꯤ ꯂꯥꯛꯀꯅꯤ꯫
ꯅꯣꯏꯅ ꯂꯩꯕꯗꯣ ꯀꯔꯤꯔꯥ ꯑꯁ꯫ ꯀꯣꯜꯀꯤ ꯀ꯭ꯋꯥꯇꯔꯒꯨꯝꯕ ꯑꯗꯨꯒꯨꯝꯕꯗ ꯑꯦꯀꯣꯃꯣꯗꯦꯁꯟꯒꯨꯝꯕ ꯄꯤꯕ ꯃꯐꯝ ꯔꯥ ꯅꯥꯠꯇ
ꯅꯠꯇꯦ ꯑꯩꯈꯣꯏꯅ ꯎꯝ ꯑꯩꯈꯣꯏꯅ꯫ ꯐꯔꯃꯦꯟ ꯕꯔꯦꯟ ꯂꯧꯔꯒ ꯂꯩꯕꯅꯦ ꯎꯝ꯫
ꯑꯁ ꯑꯗꯨꯗꯤ ꯅꯨꯡꯉꯥꯏꯕꯅꯦ ꯐꯔꯃꯦꯟꯁꯤꯡꯗꯤ꯫
ꯃꯣꯏꯅ ꯐꯖꯅ ꯇꯧꯋꯦ ꯁꯣꯁꯥꯏꯇꯤ ꯍꯣꯏ꯫ ꯍꯣꯏ ꯍꯣꯏ꯫
ꯑꯗꯨꯗꯤ ꯅꯨꯡꯉꯥꯏꯕꯅꯤ꯫
ꯎꯝ ꯑꯗꯨ ꯑꯗꯨ ꯌꯥꯝ ꯁꯦꯐ ꯑꯣꯏꯅꯁꯨ ꯇꯧꯕꯀꯣ ꯃꯤꯒꯤ ꯌꯨꯝ ꯀꯝꯄꯦꯌꯔ ꯇꯧꯔꯗꯤꯀꯣ ꯁꯤꯀ꯭ꯌꯨꯔꯤꯇꯤ ꯂꯣꯏꯅꯃꯛ ꯂꯩꯕꯒꯤ ꯑꯗꯨ ꯀ꯭ꯂꯤꯅꯤꯡꯁꯨ ꯐꯖꯅ ꯅꯨꯃꯤꯠ ꯈꯨꯗꯤꯡ ꯃꯣꯔꯅꯤꯡ ꯏꯚꯤꯅꯤꯡ ꯑꯗꯨꯝ ꯀ꯭ꯂꯤꯟ ꯇꯧꯕꯒꯤ
ꯑꯣ
ꯑꯩꯈꯣꯏ ꯊꯣꯛꯄ ꯆꯠꯄꯗꯣ ꯌꯥꯝ ꯅꯨꯡꯉꯥꯏꯌꯦ ꯑꯩꯈꯣꯏꯅ ꯀꯥꯔꯤꯁꯨ ꯇꯧꯗꯦꯕ ꯔꯨꯝ ꯉꯛꯇꯅꯤ ꯑꯩꯈꯣꯏꯅ ꯀ꯭ꯂꯤꯟ ꯇꯧꯁꯦ ꯎꯨꯝ
ꯎꯨꯝ ꯏꯟꯚꯥꯏꯔꯣꯟꯃꯦꯟ ꯐꯕ ꯃꯐꯝꯗꯣ ꯈꯋꯥꯏ ꯅꯨꯡꯉꯥꯏꯕꯅꯦ ꯑꯩꯈꯣꯏꯁꯨ ꯗꯦꯜꯂꯤ ꯎꯝ ꯏꯅꯥꯎꯅꯨꯄꯤꯁꯨ ꯗꯦꯂꯤꯗ ꯑꯃꯥꯔꯛ ꯑꯄꯥꯔꯠꯃꯦꯟꯗ ꯂꯩꯔꯝꯅꯦꯕꯀꯣ
ꯑꯣ
ꯐꯝꯗꯣ ꯌꯥꯝ ꯅꯨꯡꯉꯥꯏꯕ ꯑꯗꯨꯝ
ꯎꯨꯝ
ꯃꯤꯁꯤꯡꯁꯨ ꯁꯦꯐ ꯇꯧꯕ ꯑꯗꯨꯒ ꯃꯐꯥꯝꯁꯨ ꯄꯥꯔꯀꯤꯡ ꯄꯥ ꯍꯧꯖꯤꯛ ꯑꯉꯥꯡꯁꯤꯡꯒꯤꯗꯃꯛꯁꯨ ꯄꯥꯔꯀ ꯂꯩꯕꯀꯣ ꯑꯗꯨꯒꯤ ꯂꯣꯏ ꯅꯨꯡꯉꯥꯏꯕ
ꯎꯨꯝ ꯎꯨꯝ ꯀꯥꯔꯤ ꯍꯥꯎꯒꯅꯤ
ꯒꯤ ꯅꯪꯒꯤ ꯀꯩꯅꯣꯗꯣ ꯂꯣꯏ ꯇꯥꯏ
ꯑꯣ ꯑꯩꯒꯤ ꯕꯦꯛꯒ꯭ꯔꯥꯎꯟ ꯇꯥꯏꯌꯦꯕ
ꯎꯨꯝ
ꯑꯣ ꯑꯗꯨ ꯍꯧꯖꯤꯛꯁꯨ
ꯅꯍꯥꯟ ꯎꯨꯝ ꯇꯥꯗꯔꯦ ꯅꯍꯥꯟ ꯑꯩꯈꯣꯏ ꯑꯅꯤ ꯁꯤꯈꯤꯕꯗꯣ ꯍ ꯍ ꯍ ꯑꯗꯨ ꯅꯤꯡꯁꯤꯡꯕ ꯑꯩ